ꯍꯜꯂꯣ ꯀꯩ ꯇꯧꯔꯤ ꯅꯅꯥ
ꯆꯥꯛ ꯊꯅꯒꯗꯌꯦ
ꯀꯩꯖꯒ ꯑꯩꯗꯤ ꯑꯗꯨ ꯐꯔꯣꯂꯦꯗ
ꯅꯨꯡꯉꯥꯏꯅꯦ ꯆꯥꯛ ꯊꯣꯡꯗ꯭ꯔꯣꯅ
ꯑꯗꯨ ꯏꯅꯥꯎꯅꯄꯥꯅꯤ ꯊꯣꯡꯕꯤꯒꯦ ꯍꯥꯏꯔ ꯊꯣꯡꯗ꯭ꯔꯤꯌꯦ ꯍꯧꯖꯤꯛꯐꯥꯎ
ꯏꯤꯁ ꯍꯦꯅꯍꯒꯥꯏ ꯄ
ꯃꯣꯏꯅꯤꯅ ꯊꯣꯡꯝꯕꯤꯒꯦ ꯍꯥꯏꯕꯀꯣ ꯉꯔꯥꯡꯗꯣ ꯑꯩꯅ ꯊꯣꯡꯕꯤꯈ꯭ꯔꯕꯒꯤ
ꯑ ꯀꯩ ꯌꯦꯟꯁꯥꯡ ꯊꯣꯡꯒꯦ ꯇꯧꯔ ꯇꯧꯔꯒ ꯂꯩꯕ꯭ꯔꯥꯗ
ꯈꯪꯗꯦ ꯀꯩ ꯆꯥꯅ ꯊꯣꯡꯒꯦꯔꯥ ꯑꯗꯨꯣ ꯆꯥꯄꯨ ꯏꯟꯖꯥꯛ ꯍꯥꯎꯔꯗꯤ ꯆꯥꯛ ꯄꯨꯔ ꯂꯥꯛꯑꯣ ꯆꯥꯃꯤꯟꯅꯁꯦ
ꯑꯦ ꯏꯟꯁꯥꯡ ꯍꯥꯎꯇꯦ ꯗꯥꯎꯅꯦ ꯆꯥꯅꯤꯡꯕ꯭ꯔ ꯑꯗꯨꯁꯨ
ꯍꯗꯁꯥꯔꯗꯤ ꯍꯥꯎꯔꯤꯗ
ꯑ ꯍ ꯃꯣꯏꯁꯨ ꯈꯔ ꯍꯥꯎꯕ ꯏꯟꯁꯥꯡ ꯊꯣꯡꯉꯣ ꯍꯥꯏ ꯑꯗꯨꯗꯤ
ꯑꯗꯨꯗ ꯊꯣꯣꯟ꯭ꯔꯤ ꯑꯗꯨꯝ ꯍꯦꯕꯨ꯭ꯔ ꯀꯂꯦ ꯑꯦ ꯃꯣꯏꯅꯤꯁꯦ
ꯇꯟꯕꯗꯣ ꯀꯅꯥ ꯑꯗꯣ ꯎꯝ ꯀꯅꯥ ꯀꯅꯥꯅ ꯑꯅꯤ ꯃꯍ ꯍꯥꯏꯁꯦ ꯀꯅꯥ ꯀꯅꯥ ꯑꯣꯏꯔꯦ ꯃꯅꯥꯎ ꯅꯨꯄꯥꯅꯤ ꯑꯗꯨꯒ ꯑꯃꯗꯤ ꯀꯅꯥ
ꯃꯠꯇꯣ ꯈꯔ ꯋꯥꯃꯨꯗꯣ
ꯑꯣ ꯃꯔꯒ ꯋꯥꯡꯉ ꯑꯗꯣ ꯃꯥꯁꯨ ꯂꯥꯛꯑꯒ ꯑꯗꯨꯗ ꯂꯩꯕ꯭ꯔꯥꯅꯦ ꯑꯃꯨꯛꯀ
ꯀꯣ ꯏꯟꯖꯥꯡ ꯊꯣꯕꯤꯌꯣ ꯍꯥꯏꯔ ꯣ ꯊꯣꯡꯗ ꯔꯤꯋꯥꯥꯛ ꯇꯥꯜꯃ ꯈꯇ ꯂ ꯋꯥꯅꯤ
ꯌꯦꯡꯅꯔꯒ ꯂꯩꯕ ꯃꯥꯜꯂꯦ ꯑꯗꯨꯗꯤ ꯅꯪ ꯊꯪꯉꯣ ꯅꯪ ꯊꯪꯉꯣ ꯍꯥꯏꯅ
ꯎꯝ ꯑꯩꯕꯨ ꯑꯃꯨꯛ ꯊꯣꯝꯕꯤꯌꯣ ꯍꯥꯏꯌꯦ꯫
ꯑꯦꯁ꯫ ꯈꯨꯄꯥꯛꯊꯖꯤꯜꯂꫭ ꯑꯗꯨꯗ꯫ ꯕꯦ ꯑꯥꯏ ꯄꯤꯅꯦ ꯍꯥꯏꯑꯦ ꯍꯥꯏ꯫ ꯖꯤꯜꯂꫭ꯫
ꯑꯩꯁꯨ ꯑꯗꯨꯨ ꯍꯤꯔ ꯂꯩꯥꯌꯨ꯫ ꯅꯦ ꯃꯣꯏꯒꯨꯝꯅ꯫
ꯑꯦꯁ ꯐꯦꯟ ꯊꯥꯔꯒ ꯍꯤꯞꯂꯒ ꯂꯩꯔꯝꯒꯅꯤ ꯅꯣꯏꯁꯦ꯫
ꯍꯧꯖꯤꯛꯇꯤ ꯑ ꯁꯥꯄ ꯁꯥꯄ꯫ ꯗꯤ ꯅꯠꯇ‌ꯦꯗ꯫ ꯑꯗꯨꯝ ꯅꯨꯡꯉꯥꯏꯌꯦ ꯃꯈꯥꯗ ꯑꯣꯏꯕꯅꯤꯅ꯫
ꯑꯗꯨꯝꯕꯣꯏ ꯃꯕꯥꯅꯤꯕꯨꯁꯨ ꯍꯣꯔꯦꯟ ꯆꯩꯔꯥꯎ ꯆꯤꯡꯀꯥꯁꯦ ꯍꯥꯏꯌꯨꯅ ꯀꯩ ꯍꯥꯏꯔꯛꯀꯦ ꯌꯦꯡꯉꯣ꯫
ꯎꯝ ꯍꯥꯏꯁꯦ꯫ ꯑꯩ ꯀꯥꯎꯑꯦꯅꯦ꯫
ꯍꯥꯏꯕꯤꯌꯣ ꯑꯗ ꯃꯥꯒꯤ ꯎꯝ ꯃꯌꯥꯝꯕꯗꯤ ꯂꯥꯔꯣꯏꯗ꯭ꯔꯣ ꯉꯁꯤꯁ‌ꯦ ꯍꯣꯁꯄꯤꯇꯥꯜ ꯆꯠꯈꯤꯕꯗꫭ
ꯃꯥꯟꯗ‌ꯦꯗ ꯊꯕꯛ ꯌꯥꯝ ꯆꯤꯟꯕ ꯃꯥꯜꯂ‌ꯦꯃ
ꯑꯁ ꯉꯔꯥꯡ ꯑꯩ ꯏꯁ ꯕꯖꯔ ꯆꯠꯄꯩꯕꯒꯤ ꯗꫭ ꯂꫭꯏ
ꯑꯩꯒꯤꯗꯤ ꯀꯔꯤꯁꯨ ꯇꯧꯗꯦ
ꯅꯥꯕꯗꯣ ꯍꯤꯞꯄꯒ ꯑꯦ ꯇꯨꯝꯕ ꯀꯥꯟꯗ ꯐꯖꯅ ꯇꯨꯝꯕꯗꯣ ꯃꯪꯁꯨ ꯀꯩ ꯀꯩꯅꯣ ꯃꯪꯉꯦ ꯀꯥꯎꯈ꯭ꯔ‌ꯦ ꯃꯪꯁꯨ ꯂꫭꯏꯅ ꯕꯨꯠꯀ ꯃꯥꯡꯒꯤꯅꯦ ꯉꯔꯥꯡꯒꯤ ꯅꯨꯡꯗꯥꯡ ꯃꯡꯁꯦ ꯕꯨꯠꯀ ꯎꯏꯅ‌ꯦ ꯑꯩꯒꯤ ꯃꯪꯗ
ꯂꯝꯕꯤꯗ ꯀꯩꯅꯣ ꯃꯤꯁꯤꯡꯗꯣ ꯀꯩꯅꯣ ꯇꯧꯕꯤ ꯑꯣꯏꯔꯝꯅꯤ ꯈꯔ
ꯌꯦꯡꯔꯒ ꯂꯩꯥꯕꯩ ꯗ ꯑꯗꯨꯒꯤ ꯑꯣꯏꯔꯝꯒꯅꯤ ꯈꯪꯗꯦ ꯐꯠꯇꯕ ꯃꯤꯁꯤꯡꯅ ꯌꯦꯎ ꯌꯦꯡ ꯀꯤꯕꯒꯤ ꯃꯪ ꯅꯨꯡꯉꯥꯏꯗꯕ ꯃꯥꯜꯂꯦꯕ
ꯎꯝ ꯑꯗꯨ ꯀꯩꯅꯣ ꯉꯔꯥꯡ ꯈꯛꯇ ꯑꯃꯛ ꯊꯣꯛꯄꯒꯤꯀꯣ ꯂꯝꯕꯤ
ꯑꯗꯨꯅꯦ ꯑꯗꯨꯒ ꯑꯣꯇꯣꯁꯨ ꯆꯠꯇꯕꯤ ꯈꯣꯡꯅ ꯑꯗꯨꯝ ꯆꯠꯂꯦꯅ ꯐꯖꯅ ꯆꯠꯄꯤꯕꯒꯤꯀꯣ ꯍꯥꯏꯕꯗꯤ ꯆꯠꯇꯕ ꯀꯨꯏꯔꯦꯅ ꯑꯗꯨꯃꯥꯏꯅ ꯉꯔꯥꯡꯈꯛ ꯆꯠꯄꯒꯤ
ꯍꯣꯔꯦꯟ ꯑꯃꯨꯛ ꯆꯤꯔꯥꯎ ꯆꯤꯡ ꯀꯥꯔꯗꯤ
ꯑ ꯐꯖꯒꯗꯤ ꯇꯨꯃꯥ ꯀꯥꯟꯗꯥ ꯑꯁ
ꯂ ꯂꯥꯔꯒ ꯆꯥꯛ ꯊꫭꯡꯉꯒ ꯉꯝꯗꯧ ꯃꯟꯗꯔ꯭ꯦ
ꯊꯣꯡꯕ ꯂꯣꯏꯔꯒ ꯆꯠꯁꯤꯔꯣ ꯑꯁꯦꯡꯃ ꯆꯥꯛ ꯆꯥꯛꯇꯤ ꯊꯣꯡꯕꯤꯔꯁꯦꯕ ꯆꯥꯛꯇꯤ ꯊꯣꯡꯕꯤꯔꯒ ꯆꯠꯁꯤꯔꯥ ꯅꯠꯇ꯭ꯔꯗꯤ ꯎꯝ ꯑꯗꯨꯅ ꯐꯔꯦ ꯗꯤ ꯂꯥꯛꯄ ꯀꯥꯟ ꯅꯪ ꯋꯥꯅꯦ
ꯄꯩꯁꯥ ꯂꯩꯔꯗꯤ ꯀꯩꯅꯣ ꯉꯔꯥꯡ ꯑꯩꯈꯣꯏꯅꯤ ꯐ꯭ꯔꯥꯏ ꯔꯥꯏꯁꯀ ꯀꯔꯤ ꯀꯔꯤꯅꯣ ꯆꯥꯕꯗꯣ ꯑꯗꯨ ꯂꯧꯔꯒ ꯑꯃꯨꯛ ꯂꯛꯄ ꯌꯥꯕ
ꯀꯅꯥꯅꯣ ꯁꯤꯗ ꯊꯣꯡꯗ ꯂꯥꯛꯑꯒ ꯂꯦꯞꯨꯔꯒ ꯌꯦꯡꯉ ꯆꯠꯈ꯭ꯔꯦꯅꯦ ꯎꯁꯤꯠꯇꯕ
ꯍꯧꯖꯤꯛ ꯀꯥꯈꯤꯕꯕꯅꯦ ꯃꯥ
ꯐꯨꯕꯤꯕꯅꯦ
ꯖꯨ ꯍꯤꯟꯖꯡ ꯊꯣꯝꯕꯤꯑꯣ ꯊꯣꯡꯈ꯭ꯔꯣ ꯍꯥꯏꯔꯒ ꯌꯥꯝ ꯇꯜꯂ ꯂꯣꯏꯅ ꯆꯠꯈ꯭ꯔꯦ
ꯃꯥꯕꯅꯤꯕꯥ ꯆꯥꯛ ꯆꯥꯔꯅꫭ ꯍꯥꯏꯌꫭ ꯇꯟꯕꯒꯤ ꯈꯨ ꯇꯟꯗꫭ
ꯆꯥꯛ ꯈꯛꯇ ꯄꯨꯔꯔ ꯅꯪꯒꯤ ꯌꯨꯝꯗ ꯂꯥꯛꯄ ꯃꯥꯜꯂꯦ
ꯏꯁ ꯂꯩꯇꯦ ꯂꯩꯇꯦ ꯀꯗꯥꯏꯗꯒꯤ ꯏꯟꯁꯥꯡ ꯌꯥꯝ ꯌꯥꯝꯅ ꯊꯣꯡꯗꯦ ꯉꯁꯤꯁꯦ ꯏꯕꯥꯅꯤ ꯃꯤ ꯑꯅꯤꯒꯤ ꯈꯛꯇꯅꯤ ꯊꯣꯡꯕ ꯉꯁꯤ
ꯑꯃꯗꯤ ꯀꯥꯏꯗ ꯆꯠꯈ꯭ꯔꯦ
ꯃꯊꯛꯇ ꯂꯩꯕ ꯅꯨꯄꯥ ꯗꯨꯔꯥ
ꯎꯝ
ꯂꯥꯛꯇ꯭ꯔꯤꯅꯦ ꯈꯪꯗꯦꯅꯦ
ꯉꯜꯂꯦꯍꯦ
ꯑꯗꯣ ꯃꯣꯏ ꯅꯍꯥꯟ ꯑꯅꯥꯕ ꯂꯩꯕꯗꯣ ꯈꯣꯡ ꯅꯥꯑ ꯍꯥꯏꯕ ꯑꯩ ꯅꯠꯇꯦ ꯑꯗꯨꯗꯤ ꯁ꯭ꯀꯣ ꯑꯃꯨꯛ ꯆꯠꯈ꯭ꯔꯦ ꯍꯥꯏꯀꯣ
ꯎꯝ
ꯈꯪꯗꯦ ꯃꯥꯒꯤ ꯁꯥꯏꯗ ꯆꯥꯔꯝꯒꯗ꯭ꯔꯥ ꯅꯠꯇ꯭ꯔꯒ ꯆꯥꯔꯖ ꯀꯥꯞꯈꯤꯕ꯭ꯔꯣ ꯑꯦ ꯆꯥꯔꯖ ꯀꯥꯔꯝꯃꯔꯣꯏ ꯀꯣ
ꯆꯔꯁ ꯀꯥꯕ ꯃꯥꯟꯇꯗꯣ
ꯎꯝ ꯉꯁꯥꯏꯅ ꯀꯣꯜ ꯇꯧꯕ ꯆꯠꯇꯦ ꯍꯥꯏꯅ
ꯎꯝ ꯆꯛ ꯆꯔꯒ ꯂꯩ ꯑꯗꯣ ꯑꯗꯣ
ꯋꯥꯔꯝꯒꯗ꯭ꯔꯀꯣ ꯅ ꯍꯪ ꯍꯪꯒꯗꯕ ꯍꯪꯉꯝꯃꯒꯗꯤ ꯐꯒꯗꯕ
ꯑꯗꯣ ꯍꯣꯔꯦꯟꯗꯤ ꯆꯥꯛꯆꯥꯕꯨ ꯂꯣꯏꯔ ꯑꯗꯨꯝ ꯍꯦꯔꯣ ꯂꯩꯒꯦꯔꯥ ꯀꯥꯏꯗ ꯆꯠꯀꯦꯔꯣ
ꯑꯗꯨꯅꯦ ꯑꯩꯅ ꯈꯟꯕꯗꯤ ꯀꯣ ꯍꯥꯟꯅ ꯃ꯭ꯌꯨꯖꯤꯌꯝꯗ ꯑꯃꯨꯛ ꯆꯠꯁꯦꯔꯥ ꯍꯥꯏꯅ ꯈꯟꯕ
ꯑꯗꯨꯁꯨ ꯌꯥꯏꯅꯦ ꯁꯤ ꯏꯃꯥꯟꯅꯕꯤ ꯑꯃꯕꯨ ꯍꯥꯏꯔꯁꯦ ꯑꯗꯨꯗꯤ ꯎꯝ ꯆꯠꯇꯤꯔꯤꯗ
ꯐꯖꯅ ꯍꯥꯏꯔ ꯉꯔꯥꯡꯗꯤ ꯃꯤ ꯌꯥꯝꯃꯟꯕꯒꯤ ꯌꯦꯡꯕꯗ ꯑꯗꯨꯣ ꯅꯨꯡꯉꯥꯏꯗꯦꯕ ꯍꯥꯏꯕꯗꯤ ꯃꯅꯝ ꯅꯝꯊꯤꯕꯗꯨꯒ ꯂꯥꯡꯕꯗꯨꯒ ꯉꯁꯤꯁꯦ ꯐꯖꯅ ꯄꯤꯁꯇꯀꯣ ꯍꯥꯏꯕꯗꯤ ꯇꯞꯅ ꯏꯪꯅ ꯋꯥꯈꯜꯗꯣ ꯋꯥꯈꯜ ꯇꯥꯅ ꯔꯣꯃꯥꯟ ꯇ ꯐꯣꯟꯕ ꯄꯨꯕ ꯌꯥꯔꯗꯤ ꯑꯁ ꯐꯖꯅ ꯅꯨꯡꯉꯥꯏꯅꯤꯍꯦ
ꯎꯝ ꯀꯥꯎꯔꯒ ꯀꯩꯅꯣ ꯇꯧꯅꯤꯉꯗ
ꯌꯥꯔꯣꯏꯕ ꯍꯥꯏꯕꯗꯤ ꯁꯤ ꯁꯤ ꯀꯦꯃꯦꯔꯥꯒꯤ ꯃꯈꯥꯗ ꯑꯩꯈꯣꯏ ꯃꯅꯨꯡꯗ ꯂꯩꯕꯅꯤꯅꯀꯣ ꯐꯣꯟꯗꯤ ꯄꯨꯕ ꯌꯥ ꯇꯕ ꯑꯗꯣ ꯃꯣꯏꯒꯤ ꯃ꯭ꯌꯨꯖꯤꯌꯝꯒꯤ ꯃꯣꯏꯒꯤ ꯎ ꯄꯨꯍꯟꯗꯕꯤꯁꯦ ꯀꯩ ꯍꯥꯏꯁꯤꯔ ꯍꯥꯏꯔꯗꯤ ꯃꯤ ꯌꯥꯝ ꯂꯥꯛꯅꯤꯉꯥꯏꯀꯣ ꯃꯅꯨꯡꯗ ꯀꯥꯏ ꯂꯩꯒ ꯂꯥꯏ ꯒꯤ ꯍꯥꯏꯅ ꯑꯩꯈꯣꯏ ꯋꯥꯈꯜꯗ ꯍꯅꯤꯡꯕꯒꯤꯗꯣ ꯑꯗꯨꯨꯃꯥꯏꯅ ꯇꯧꯅꯤꯡꯉꯥꯏꯅꯤꯕ ꯑꯃ ꯃꯣꯏꯒꯤ ꯀꯩ ꯍꯥꯏꯔꯦ ꯕꯤꯖꯤꯅꯦꯁꯁꯨ ꯑꯃꯅꯦꯕ ꯄꯩꯁꯥ ꯌꯥꯝ ꯂꯥꯛꯅꯤꯉꯥꯏ ꯍꯥꯏꯕꯗꯤ ꯐꯣꯇꯣꯗ ꯎꯔꯗꯤ ꯑꯥ ꯁꯤ ꯈꯛꯇ ꯂꯩꯕ ꯃꯥꯜꯂꯦ ꯍꯥꯏꯅ ꯏꯟꯇꯔꯦꯁꯁꯨ ꯂꯩꯔꯝꯣꯏꯕ ꯃꯤ ꯈꯔꯗꯤ ꯑꯗꯨꯒꯤ
ꯎꯝ ꯌꯦꯡꯅꯤꯡꯗꯦ ꯍꯥꯏꯔꯒꯀꯣ
ꯍꯣꯏ ꯑꯗꯨꯒꯤꯅꯦꯕ ꯃꯣꯏꯅ ꯇꯧꯔꯤꯁꯦ ꯇꯔꯤꯅꯦ ꯑꯗꯨ ꯃ꯭ꯌꯨꯖꯤꯌꯝꯗ ꯆꯪꯕ ꯌꯥꯔꯣꯏ ꯑꯗꯨꯒ ꯀꯩ ꯑꯗꯣ ꯈꯔ ꯊꯦꯡꯅꯗꯤ ꯆꯠꯄ ꯌꯥꯏꯅ ꯍꯥꯏꯕꯗꯤ
ꯉꯔꯥꯡ ꯀꯨꯞꯅ ꯆꯠꯂꯁꯨ ꯌꯥꯏꯗ
ꯎꯝ ꯌꯥꯏꯅ ꯑꯣ ꯍꯥꯏꯕꯗꯤ ꯅꯨꯡꯊꯤꯟꯜꯗ ꯑꯣꯏꯔꯗꯤ ꯑꯃꯨꯛꯀ ꯆꯩꯔꯥꯛ ꯆꯤꯡ ꯀꯥꯅꯤꯡꯉꯥꯏ ꯑꯗꯨꯝ ꯆꯠꯄ ꯌꯥꯔꯦ ꯃ ꯈꯪꯗꯦ ꯑꯗꯨ ꯅꯨꯄꯤꯗꯣ ꯈꯪꯒ ꯐꯪꯉꯦ ꯃꯣꯏꯒꯤꯗ ꯂꯩꯕꯗꯤ ꯅꯨꯡꯉꯥꯏꯇꯕꯀꯣ ꯃꯣꯏꯁꯨ ꯔꯨꯝꯗꯣ ꯄꯤꯛꯑꯒ ꯀꯩ ꯍꯥꯏꯗꯣꯏꯔꯥ ꯃꯝꯃꯤꯅ ꯐ꯭ꯔꯦꯁ ꯑꯣꯏꯗꯅ
ꯃꯤꯁꯨ ꯌꯥꯝꯗꯅꯤꯅ ꯅꯣꯏꯕꯨ ꯅꯨꯡꯉꯥꯏꯔꯣꯏꯗ
ꯅꯨꯉꯥꯔꯣꯏꯕ ꯑꯗꯨꯅ ꯀꯣꯏꯊꯣꯛꯁꯦ ꯉꯔꯥꯡ ꯏꯁꯀꯥꯔꯞ ꯂꯩꯕꯗꯣ ꯍꯥꯎꯔꯒ
ꯍꯥꯞꯅꯤꯛꯕꯅ
ꯉꯔꯥꯡ ꯍꯥꯞꯈ꯭ꯔꯕ ꯅꯠꯇ꯭ꯔꯣ ꯑꯃꯗꯤ
ꯑꯃꯗꯤ ꯍꯥꯞꯈ꯭ꯔꯦ ꯑꯗ ꯑꯃꯞ ꯕ ꯀꯥꯥꯎꯗꯗ ꯍꯥ ꯍꯥꯥꯎꯕꯒ ꯆꯠꯇꯣꯏꯅꯦ ꯏꯟꯇꯔꯦꯁꯅꯦ ꯀꯩꯩꯅ
ꯃꯃꯜꯁꯨꯦ ꯌꯥꯝꯗꯦ ꯑꯥꯟ
ꯃꯃꯜ ꯍꯥꯏꯔꯒ ꯃꯃꯜ ꯌꯥꯝꯗ꯭ꯔꯦ ꯍꯣꯏ ꯑꯣꯟꯂꯥꯏꯟꯗꯗꯤꯀꯣ ꯑꯗꯨꯝ ꯑꯩꯅ ꯏꯟꯁꯇꯥꯒ꯭ꯔꯥꯝꯗ ꯌꯦꯡꯕ ꯀꯥꯟꯗ ꯀꯣ ꯑꯣꯟꯂꯥꯏꯟꯗ ꯍꯣꯏ ꯆꯥꯎꯗꯤ ꯆꯥꯎꯋꯤꯕ ꯁꯥꯏꯖꯇꯣ ꯉꯔꯥꯡ ꯄꯣꯂꯣꯒ꯭ꯔꯥꯎꯝꯒꯤ ꯁꯦꯀꯦꯟ ꯍꯦꯟ ꯂꯩꯕ ꯃꯐꯝꯗ ꯂꯩꯌꯦꯅ ꯑꯩꯅ ꯌꯦꯡꯕꯗꯣ ꯅꯪꯁꯨ ꯑꯗꯨꯃꯥꯏꯅ ꯁ ꯍꯥꯏꯁ ꯆꯥꯎꯋꯦꯕ ꯍꯥꯏꯕꯗꯤ ꯐꯤꯒꯨꯝꯕ ꯏꯜꯂꯒ ꯇꯧꯕꯗꯣ
ꯎꯝ
ꯐꯤꯗꯤ ꯏꯁꯇꯤꯔꯒꯤ ꯑꯣꯏꯕꯅꯤꯅ ꯐꯤꯗꯤ ꯀ꯭ꯋꯥꯂꯤꯇꯤꯗꯨ ꯐꯩ ꯑꯗꯨꯣ ꯑꯣꯏꯔꯁꯨ ꯁꯥꯏꯖꯇꯣ ꯉꯔꯥꯡ ꯏꯕꯥꯅꯤꯅ ꯂꯩꯕꯒꯨꯝꯅꯗꯤ ꯂꯩꯇꯦꯕ
ꯎꯝ ꯁꯃꯨ ꯃꯥꯂꯦꯗꯨꯒ ꯑꯗꯨꯗ
ꯊ꯭ꯔꯤ ꯐꯤꯐꯇꯤꯤꯟꯃ ꯃꯃꯜꯗꯣ ꯑꯗꯨꯒꯤ ꯑꯗꯨꯒꯤ ꯁꯔꯨꯛꯄꯨꯗꯤ ꯉꯔꯥꯡ ꯂꯩꯕ ꯏꯁꯀꯥꯔꯐ ꯑꯗꯨ ꯁꯥꯏꯖꯁꯦ ꯅꯨꯡꯉꯥꯏꯔꯦ ꯑꯗꯨꯒ ꯍꯣꯡꯁꯨ ꯍꯣꯡꯉꯦ ꯃꯃꯜꯁꯨ ꯑꯗꯨꯅ ꯐꯔꯦꯗ
ꯎꯝ ꯑꯁ ꯐꯨꯔꯤꯠ ꯂꯩꯗꯤꯍꯦ ꯑꯗꯨꯗꯤ ꯑꯗꯨ ꯆꯠꯅꯤꯡꯉꯦ
ꯇꯦꯟ ꯇꯦꯟꯕ ꯍꯥꯥꯎꯔꯒ ꯀꯥꯃꯦꯁ ꯍꯥꯔꯒ ꯑꯃꯨꯛ ꯆꯠꯁꯤꯅꯦ ꯍ ꯆꯤꯡ ꯀꯥꯅꯤ ꯆꯤꯡ ꯀꯥꯒ ꯂꯧꯕꯅꯤꯅ ꯀꯥꯏꯗꯦ ꯋꯥ
ꯁ ꯋꯥꯒꯅꯤ ꯆꯩꯔꯥꯎꯁꯤꯤꯡ ꯀꯥꯕꯁꯨ
ꯅꯣꯡ ꯆꯨꯔꯁ ꯅꯨꯡꯉꯥꯏꯔꯍꯦ
ꯅꯣꯡꯆꯨ ꯆꯨꯒꯗꯕ ꯃꯥꯂꯦꯗ ꯍꯥꯏꯕꯗꯤ ꯅꯨꯡꯁꯥꯁꯨ ꯌꯥꯝ ꯊꯣꯛꯇꯕꯤꯗꯀꯣ ꯈꯔ ꯅꯣꯡ ꯍꯥꯏ ꯅꯣꯡ ꯅꯠꯇꯕ ꯈꯔ ꯃꯝꯂꯒꯀꯣ ꯂꯩꯅꯥ ꯑꯗꯨ ꯑꯗꯨꯃꯥꯏꯅ ꯅꯨꯡꯁꯤꯠ ꯈꯔ ꯁꯦꯠꯂꯒ ꯑꯗꯨꯃꯥꯏꯅ ꯇꯧꯔꯗꯤ ꯑꯁ ꯌꯥꯝ ꯅꯨꯡꯉꯥꯏꯔꯤꯅꯦ
ꯅꯨꯡꯁꯤꯠ ꯁꯤꯠꯂꯗꯤ ꯅꯨꯡꯉꯥꯏꯒꯅꯤꯍꯦ
ꯎꯝ ꯍꯣꯏ ꯃꯊꯛ ꯀꯥꯔꯗꯤ ꯅꯨꯡꯁꯤꯠ ꯁꯤꯠꯄꯅꯤꯅ ꯑꯗꯨ ꯆꯩꯔꯥꯎ ꯆꯤꯡꯗꯗꯤ
ꯑꯥ ꯃꯊꯛꯇ ꯀꯥꯁꯦ ꯉꯁꯤꯗꯤ ꯂꯣꯏꯅ ꯆꯠꯁꯦ ꯑꯩꯗꯤ ꯉꯝꯕꯅꯤ ꯅꯍꯥꯟ
ꯑꯦ ꯀꯌꯥꯔꯛ ꯆꯠꯈ꯭ꯔꯦꯅꯦ
ꯎꯝ ꯀꯥꯎꯗꯤ ꯀꯥꯎ ꯈꯔ‌ꯦꯗ
ꯑꯩ ꯀꯣꯂꯦꯖ ꯀꯥꯔꯤꯉꯩꯗ ꯌꯥꯝ ꯆꯠꯂꯦꯕ ꯑꯅꯤꯔꯛ ꯀꯥꯕꯗꯨꯗꯤ ꯄꯥꯛ ꯑꯩ ꯀꯥꯗ꯭ꯔꯦ ꯎꯝ ꯑꯩꯁꯨ ꯀꯥꯔꯦ ꯑꯗꯣ ꯑꯅꯤꯔꯛ ꯆꯠꯄꯁꯦ ꯑꯦ ꯑꯅꯤꯔꯛ ꯑꯣ ꯆꯤꯡ ꯑꯅꯤꯗꯣ ꯀꯥꯕꯁꯦ ꯑꯅꯤꯔꯗꯤ ꯑꯣꯏꯔꯝꯒꯅꯤ ꯑꯗꯣ ꯌꯥꯝꯗꯤ ꯋꯥꯕꯀꯣ ꯅꯍꯟ ꯑꯩ ꯆꯍꯤ ꯑꯁꯤꯗ ꯂꯥꯛꯄ ꯀꯥꯟꯗ ꯏꯝꯐꯥꯜ ꯂꯥꯛꯄ ꯀꯥꯟꯗ ꯑꯩ ꯀꯥꯏꯅ ꯏꯅꯥꯎꯅꯨꯄꯥꯒ ꯏꯅꯥꯎꯅꯨꯄꯤ ꯈ‌ꯣꯏ ꯑꯗꯣ ꯃꯇꯝ ꯑꯝꯗ ꯑꯅꯤꯗꯤ ꯀꯥꯗꯦꯕ ꯀꯥꯕ ꯉꯝꯗꯦꯕ ꯍꯥꯏꯕꯗꯤ ꯋꯥꯃꯟꯕꯒꯤꯀꯣ ꯏꯅꯥꯎꯅꯨꯄꯤꯁꯨ ꯑꯁ ꯑꯩꯗꯤ ꯉꯝꯗꯦ ꯍꯥꯏꯌꯦ ꯍꯣꯏ ꯉꯁꯤꯗꯤ ꯀꯥꯁꯦ ꯆꯠꯄꯅꯤꯅ ꯎꯝ ꯇꯞꯅ ꯇꯞꯅ ꯀꯥꯔꯒ ꯂꯩ ꯌꯥꯅꯤꯗ ꯑꯗꯨꯃꯥꯏꯅ ꯇꯧꯔꯤꯁꯦ
ꯎꯝ
ꯃꯤ ꯌꯥꯝꯒꯅꯤ ꯁꯟꯗꯦ ꯑꯣꯏꯕꯅꯤꯅ ꯑꯁ ꯃꯤꯁꯦ ꯈꯨꯠꯌꯥꯝ ꯑꯣꯏꯒꯅꯤ ꯉꯁꯤ
ꯌꯥꯝꯗꯣ ꯃꯥꯜꯂꯦ
ꯃꯤ ꯎꯝ ꯈꯪꯅꯕꯁꯨ ꯌꯥꯎꯔꯝꯒꯅꯤ ꯑꯗꯨꯒ ꯀꯩ ꯀꯩꯅꯣ ꯑꯁ ꯅꯨꯄꯥꯁꯤꯡꯁꯨ ꯌꯥꯝꯒꯅꯤꯗꯣ ꯁꯣꯏꯗ꯭ꯔꯦ ꯐꯣꯇꯣ ꯀꯥꯞ
ꯁꯟꯗꯦꯗꯗꯤ ꯀꯩꯅꯣ ꯃꯣꯏꯅ ꯁꯨꯇꯤ ꯑꯣꯏꯕꯣꯏꯅꯤꯗ ꯊꯕꯛ ꯇꯧꯕꯨꯁꯤꯡꯁꯨ
ꯑꯗꯨꯅꯦ
ꯑꯗꯨ ꯑꯩ ꯍꯣꯔꯦꯟ ꯑꯃꯨꯛ ꯇꯧꯔꯛꯑꯀꯦ
ꯑꯃꯨꯛꯀ ꯇꯧꯔꯛ ꯅꯤ ꯍꯣꯏ ꯍꯣꯏ ꯎꯝ